ꯇꯕ꯭ꯔꯣ ꯏꯌꯥꯝꯕ
ꯏꯌꯥꯝ ꯅꯨꯡꯉꯥꯏꯔꯤꯌꯦ ꯏꯌꯥꯝꯕ ꯅꯨꯡꯁꯤꯕ ꯅꯨꯡꯉꯥꯏꯔꯤꯌꯦ ꯅꯅꯥꯎ ꯑꯩꯅꯤ ꯌꯥꯝ ꯅꯨꯡꯉꯥꯏ ꯌꯥꯝ ꯅꯨꯡꯁꯤꯅꯁꯤ ꯅꯨꯡꯁꯤꯅꯁꯦ ꯅ ꯍꯣꯏ ꯅꯨꯡꯁꯤꯅꯁꯤ ꯅꯨꯡꯁꯤꯅꯗꯗꯤ ꯌꯥꯗꯦꯕꯀꯣ ꯅꯨꯡꯁꯤꯅꯔꯒ ꯂꯩꯃꯤꯟꯅꯒꯗ꯭ꯔꯕꯅꯤ ꯅꯨꯡꯁꯤ ꯆꯥꯟꯅꯅ
ꯅꯣꯏ ꯅꯣꯏꯗꯤ ꯂꯧ ꯂꯣꯏꯔꯦ ꯍꯥꯏꯕ꯭ꯔꯣ
ꯑꯩꯈꯣꯏꯗꯤ ꯂꯧ ꯂꯧ ꯂꯣꯏꯔꯦꯗ ꯑꯩꯈꯣꯏ ꯂꯧ ꯀꯩꯅꯣ ꯇꯧꯗꯦꯗ ꯂꯧ ꯃꯆꯥꯅꯤ ꯃꯃꯥ ꯂꯧ ꯂꯤꯡꯉꯤꯕ ꯂꯣꯏꯁꯤꯔꯦ
ꯂꯧ ꯈ꯭ꯋꯥꯏꯗꯒꯤ ꯆꯥꯎꯕ ꯅꯣꯏꯅ ꯂꯧ ꯃꯆꯥꯅꯤ ꯍꯥꯏꯁꯤ ꯀꯔꯤꯅꯣꯕ
ꯑꯩꯈꯣꯏ ꯂꯣꯏ ꯇꯧꯗꯦꯗ ꯂꯧ ꯆꯥꯎꯗꯦꯗ ꯂꯧ ꯃꯁꯆꯥꯅꯤꯅ ꯑꯩꯈꯣꯏꯗꯤ ꯂꯧ ꯆꯥꯎꯗꯦꯕ
ꯂꯧ ꯈꯋ꯭ꯥꯏ ꯈ꯭ꯋꯥꯏꯗꯒꯤ ꯂꯧ ꯆꯥꯎꯕ ꯅꯣꯏꯅ ꯂꯧ ꯆꯥꯎꯗꯦ ꯍꯥꯏꯔꯤꯁꯦ ꯀꯔꯤꯅꯣꯅꯦ
ꯑꯩꯅ ꯈ꯭ꯋꯥꯏꯗꯒꯤ ꯂꯧ ꯆꯥꯎꯕꯅ ꯂꯧ ꯎꯗ꯭ꯔꯦ
ꯍꯧꯖꯤꯛꯀꯥꯟꯗꯤ ꯑꯗꯨꯃꯥꯏꯅ ꯇꯧꯅꯕꯅꯦꯍꯦ ꯂꯧ ꯆꯥꯎꯕ ꯂꯧ ꯌꯥꯝ ꯌꯥꯝ ꯆꯥꯎꯅ ꯂꯩꯕꯁꯤꯡꯁꯦ ꯂꯧ ꯎꯗ꯭ꯔꯕꯅꯤ
ꯂꯧ ꯎꯗ꯭ꯔꯦ ꯃꯆꯥ ꯈꯛꯇꯪ ꯎꯏꯗ ꯑꯩꯈꯣꯏ ꯏꯆꯦ ꯍꯣꯏꯒꯤ ꯎꯔꯣꯟ ꯇꯧꯕꯗꯣ ꯃꯣꯏ ꯏꯆꯦꯍꯣꯏꯗꯁꯨ ꯅꯥꯕꯅꯤꯅꯀꯣ ꯂꯧ ꯎꯕ ꯉꯝꯃꯔꯣꯏ ꯎꯕ ꯌꯥꯔꯔꯣꯏ ꯍꯥꯏꯕ ꯑꯩꯈꯣꯏ ꯎꯔꯦ ꯑꯃꯨꯛ ꯃꯣꯏ ꯎꯔꯒ ꯃꯣꯏ ꯂꯧ ꯀꯨꯝꯕ ꯈꯣꯠꯄꯗꯣ ꯉꯝꯃꯔꯣꯏ ꯑꯩꯈꯣꯏ ꯏꯃꯥ ꯕꯥꯅ ꯂ ꯑꯌꯥꯝꯕ ꯂꯣꯏꯅ ꯇꯧꯅꯤꯅ ꯑꯗꯨꯒꯤ ꯎꯗ꯭ꯔꯦ ꯃꯣꯏ ꯑꯩꯈꯣꯏ ꯑꯩꯈꯣꯏ ꯑꯣꯏꯅ ꯎꯔꯦ ꯃꯁ ꯃꯆꯥꯅꯤꯗ ꯌꯥꯝꯗꯦꯗ ꯃꯆꯥ ꯈꯛꯇꯅꯦ
ꯅꯣꯏꯒꯤ ꯂꯧ ꯑꯆꯧꯕꯗꯤ ꯀꯅꯥ ꯀꯅꯥꯅ ꯎꯈ꯭ꯔꯦ
ꯑꯧ ꯑꯆꯧꯕꯗꯣ ꯑꯩꯈꯣꯏ ꯀꯩꯅꯣ ꯑꯣꯏꯗ ꯑ ꯀꯩꯅꯣꯗꯨ ꯑꯩꯈꯣꯏ ꯑꯩꯈꯣꯏ ꯃꯤ ꯉꯥꯛꯇꯅꯤꯗ ꯖꯦꯟꯊꯥꯏꯍꯣꯏ ꯂꯪꯖꯦꯟꯍꯣꯏ ꯃꯣꯏ ꯉꯛꯇꯅꯤꯗ ꯃꯩꯒꯨꯏ ꯃꯩꯒꯨꯏꯍꯣꯏ
ꯃꯊꯪ ꯆꯍꯤꯗꯒꯤ ꯃꯊꯪ ꯆꯍꯤꯗꯨꯗꯤ ꯑꯩꯅ ꯎꯔꯅꯤ
ꯅꯪ ꯅꯪ ꯎꯒꯦ ꯍꯥꯏꯕ꯭ꯔꯣ
ꯑꯩ ꯎꯔꯁꯤꯔꯥꯅ ꯈꯟꯕ
ꯎꯔꯣ
ꯀꯕꯨꯇꯥ ꯑꯃ ꯂꯩꯗꯗꯤ ꯌꯥꯔꯣꯏꯅꯦ ꯑꯗꯨꯗꯤ
ꯑꯁ ꯑꯩꯁꯨ ꯀꯕꯨꯇꯥ ꯑꯝꯇ ꯂꯩꯒꯦ ꯈꯟꯖꯕꯅꯦ ꯑꯗꯨꯕꯨ ꯄꯩꯁꯥꯁꯤꯅ ꯍꯦꯛ ꯏꯌꯥꯝ ꯍꯟꯗꯛꯁꯦ ꯂꯩ
ꯌꯥꯗꯔꯦ ꯍꯥꯏꯗ
ꯍꯣꯏ ꯌꯥꯗ꯭ꯔꯦ ꯑꯩꯈꯣꯏꯗꯤ ꯂꯧ ꯂꯧꯔꯒ ꯊꯝꯕꯩꯅꯦ ꯊꯝꯕ ꯌꯥꯕꯅꯤꯅꯦ ꯑꯩꯈꯣꯏ ꯏꯁꯥꯒꯤ ꯈꯤꯇꯪ
ꯄꯩꯁꯥ ꯄꯩꯁꯥ ꯇꯥꯟꯕꯒꯤꯗꯤ ꯑꯣꯏꯔꯔꯣꯏ ꯍꯥꯏꯅꯦ
ꯑꯗꯤ ꯑꯣꯏꯔꯣꯏꯗꯈꯣꯏ
ꯀꯕꯨꯇꯥꯁꯦ ꯃꯁꯤꯡ ꯌꯥꯝꯃꯟꯈ꯭ꯔꯦ ꯂꯧ ꯂꯧꯅ ꯌꯥꯝꯗꯕꯒ ꯀꯕꯨꯇꯥꯅ ꯌꯥꯝꯈ꯭ꯔꯦ ꯍꯥꯏꯅꯦ
ꯍꯣꯏ ꯆꯨꯝ ꯃꯝꯃꯅꯤ ꯀꯔꯕꯨ ꯇꯥ ꯈꯛꯇ ꯉꯥꯏꯔꯦ ꯀꯩꯅꯣ
ꯍꯥꯏꯗꯤ ꯂꯧ ꯂꯩꯇꯕꯁꯤꯡꯁꯨ ꯑꯗꯨꯝ ꯀ ꯇ ꯂꯩꯅꯔꯦ ꯑꯩꯈꯣꯏ ꯂꯩ ꯂꯧ ꯂꯩꯕꯁꯤꯡꯅ ꯀꯕꯨꯇꯥ ꯂꯩꯗ꯭ꯔꯦ ꯅꯣꯏ ꯑꯣꯟꯅꯔꯦꯅꯦ ꯑꯣꯟ
ꯑꯗꯨꯅ ꯐꯔꯕꯅꯦ ꯂꯧ ꯂꯩꯇꯕ ꯈꯣꯏꯗꯨꯅ ꯄꯩꯁꯥ ꯈꯔ ꯈꯔ ꯇꯥꯟꯖꯁꯅꯨ ꯍꯥꯏꯕꯒꯤ ꯋꯥꯈꯜ ꯃꯈꯜꯗꯀꯣ ꯅꯣꯏꯗꯤ ꯂꯩꯔꯨꯅꯨ ꯂꯩꯔꯨꯅꯨ
ꯑ ꯂꯩꯒꯦ ꯇꯧꯕꯅꯦ ꯑꯩꯈꯣꯏ ꯂꯩꯗꯕ ꯌꯥꯗꯦꯅꯦ ꯂꯉꯣꯟꯗ ꯍ ꯍꯥꯏꯕꯗꯨ ꯅꯨꯡꯉꯥꯏꯇꯦꯅꯦ ꯑꯩꯈꯣꯏ ꯏꯁꯥꯒ ꯁꯤꯖꯤꯟꯅꯅꯕ ꯂꯩꯒꯦ ꯇꯧꯕꯅꯤ
ꯍꯥꯏ ꯍꯥꯏꯗꯁꯨ ꯃꯣꯏꯅ ꯑꯗꯨꯝ ꯂꯥꯛꯆꯔꯅꯤ ꯅꯣꯏꯒꯤ ꯂꯧꯗꯩ ꯀꯣꯏꯕꯤꯒꯦ ꯀꯣꯏꯕꯤꯒꯦ ꯑꯩꯅꯠꯇꯗꯤ ꯀꯣꯏꯕꯤꯅꯕꯔꯤ ꯂꯩꯔꯣꯏꯅ
ꯂꯧ ꯂꯧꯗꯗꯤ ꯌꯥꯗꯅꯦ ꯑꯩꯈꯣꯏ ꯂꯧ ꯌꯩꯕ ꯂꯣꯏꯕ ꯃꯇꯝꯗꯒꯧꯣ ꯐꯥꯝ ꯇꯧꯅꯕꯀꯣ ꯑꯗꯨꯒ ꯌꯥꯝ ꯗꯔꯀꯥꯔ ꯗꯔꯀꯥꯔ ꯑꯣꯏꯌꯣ ꯀꯣꯕꯤ ꯅꯨꯡꯕꯤ ꯊꯥꯅꯕ ꯈꯥꯃꯦꯟ ꯅꯨꯡꯁꯤꯠ ꯈꯥꯃꯦꯟ ꯑꯁꯤꯃꯒꯨꯝꯕ ꯊꯥꯅꯕꯀꯣꯔ ꯈꯣꯏ ꯈꯣꯏꯅꯕ ꯑꯗꯨꯅꯤ ꯂꯩꯉ ꯇꯧꯔꯒ ꯄꯩꯁꯥꯁꯤꯅ ꯍꯦꯛ ꯍꯛꯇ
ꯄ꯭ꯂꯥꯟꯗꯤ ꯐꯖꯅ ꯅꯩꯔꯤꯅꯦ ꯑꯗꯨꯗꯤ
ꯑꯁ ꯂꯥꯟꯗꯦ ꯑꯁ ꯅꯩꯕꯅꯦ ꯑꯔꯣꯏꯕꯅꯤꯍ ꯑꯗꯨꯅ ꯇꯧꯊꯣꯛꯕꯗꯗꯤ ꯇꯧꯊꯣꯛꯅꯕꯗꯤ ꯄꯩꯁꯥꯁꯤꯅ ꯍꯦꯛꯇ ꯂꯩꯇꯕ ꯍꯟꯗꯛꯁꯤ ꯂꯩꯒ ꯇꯧꯔꯒ ꯏꯌꯥꯝ ꯍꯣꯏ ꯌꯥꯝ ꯑꯥ
ꯅꯪ ꯃꯄꯨ ꯇꯧꯔꯣ ꯃꯄꯨ ꯁꯥꯔꯣ ꯄꯩꯁꯥ ꯊꯥꯗꯔꯣ ꯑꯗꯨꯒ ꯑꯩꯅ ꯂꯦꯕꯔ ꯇꯧꯔꯒ ꯑꯩ ꯁꯦꯝ ꯁꯥꯔꯒꯦ ꯏꯪꯈꯣꯟꯜꯗ ꯑꯩ ꯁꯨꯃꯥꯏꯅ ꯇꯧꯔꯁꯦ
ꯌꯥꯏ ꯌꯥꯏ ꯌꯥꯏ ꯌꯥꯗꯕꯣꯣꯔꯣꯏꯇꯗ ꯈꯟꯅꯔꯒ ꯂꯣꯏ ꯌꯥꯕ ꯉꯥꯛꯇꯗ ꯌꯥꯏ ꯌꯥꯏ ꯑꯗꯨꯗꯅꯦ
ꯄꯩꯁꯥꯁꯦ ꯄꯩꯁꯥ ꯄꯩꯁꯥ ꯊꯣꯛꯇꯗꯤ ꯌꯥꯗ꯭ꯔꯦꯕꯅꯦ
ꯅꯣꯏ ꯅꯪ ꯄꯩꯁꯥ ꯌꯥꯝ ꯊꯣꯛꯏꯁꯤꯗꯤ ꯏꯆꯦ
ꯑꯩ ꯃꯤꯉꯣꯟꯗ ꯄꯩꯁꯥ ꯄꯨꯔꯨꯕꯒꯤ ꯍꯧꯖꯤꯛ ꯃꯊꯥ ꯁꯥ ꯂꯩꯅꯦ
ꯑꯩꯁꯨ ꯄꯨꯔꯨ ꯑꯗꯨꯗꯤ ꯂꯥꯛ ꯑꯃ ꯄꯨꯔꯨꯦ ꯑꯗꯨ ꯃꯊꯥ ꯁꯥꯔꯦ
ꯅꯣꯏꯒꯤꯗꯨꯗꯤ ꯄꯩꯁꯥ ꯀꯣꯔꯒꯣꯔꯣꯄꯇꯤꯒꯕꯨꯅꯤꯅ ꯀꯩꯁꯨ ꯀꯥꯏꯗꯦꯗ
ꯀꯅ ꯀ꯭ꯂꯣ ꯄꯇꯤꯅꯗ ꯎꯝ ꯒꯥꯔꯤ ꯃꯆꯥ ꯂꯩꯕ ꯏꯐꯥꯎ ꯁꯤꯡꯕ ꯉꯝꯗꯅ ꯂꯩ ꯀꯥꯟꯁꯤꯗ ꯇ ꯄꯩꯁꯥꯄꯨꯔꯨꯒꯦ
ꯃꯤꯅ ꯑꯗꯨ ꯊꯥꯖꯔꯅꯤꯅꯦ ꯑꯗꯨꯃꯥꯏꯅ ꯍꯥꯏꯔꯗꯤ
ꯒꯥꯔꯤ ꯃꯆꯥ ꯂꯩꯔꯤ ꯐꯥꯎ ꯑꯩ ꯏꯁꯥꯒꯤ ꯄꯩꯁꯥ ꯂꯩꯕ ꯅꯠꯇꯦꯅꯤ ꯃꯤꯉꯣꯟꯗ ꯄꯨꯔ ꯂꯩꯕ ꯑꯗꯨꯐꯥꯎ ꯁꯤꯡꯕ ꯉꯝꯗ꯭ꯔꯤ ꯒꯥꯔꯤ ꯃꯆꯥ ꯂꯩꯕꯕꯁꯤ ꯆꯍꯤ ꯑꯃ ꯐꯥꯔꯛꯀꯗꯧꯔꯦ
ꯑꯗꯣ ꯃꯤꯉꯣꯟꯗ ꯄꯨꯕ ꯉꯝꯃꯤꯗꯣ ꯄꯩꯁꯥ ꯊꯣꯛꯄꯒꯤ ꯉꯝꯕ ꯋꯥꯅꯦ ꯑꯩꯈꯣꯏꯗꯤ ꯉꯝꯗ ꯂꯩꯠꯇ꯭ꯔꯕꯅꯤꯅ ꯍꯧꯖꯤꯛꯀꯤ ꯄꯩꯁꯥ ꯑꯝꯇ ꯄꯨꯕꯒꯤ ꯉꯝꯕꯒꯤ ꯀꯦꯄꯥꯁꯤꯇꯤ ꯑꯃꯝꯇ ꯂꯩꯇ꯭ꯔꯦ ꯄꯩꯁꯥ
ꯄꯩꯁꯥ ꯊꯣꯛꯇꯕꯩꯅꯤꯅꯦ ꯍꯧꯖꯤꯛ ꯁꯤꯡꯕ ꯉꯝꯗ꯭ꯔꯤꯁꯦ
ꯑꯁ ꯃꯈꯥꯗ ꯖꯥꯝ ꯑꯃ ꯇꯥꯔꯝꯃꯦꯅꯍꯦ ꯑꯁ ꯑꯩꯅ ꯀꯣꯏꯊꯤ ꯊꯤ ꯂꯩꯔꯦ ꯑꯃꯈꯛꯇꯪ ꯇꯥꯔꯝꯃꯦ ꯑꯁꯤꯗꯤ ꯍꯣꯔꯦꯟ ꯆꯥꯛꯠꯇꯣꯛꯑꯒ ꯆꯥꯔꯒꯦ
ꯌꯥꯝꯗꯨꯗꯤ ꯆꯥꯕ ꯐꯩ ꯍꯥꯏꯅꯤ ꯑꯩꯁꯨ ꯑꯩꯁꯨ ꯍꯌꯦꯡ ꯍꯦꯛꯒ ꯆꯥꯔꯒꯦ ꯆꯝ ꯐꯩ ꯍꯩꯅꯧꯁꯨ ꯍꯩꯅꯧꯗꯤ ꯉꯁꯤ ꯐꯖꯅ ꯆꯥꯔꯤꯍꯦ ꯑꯃꯨꯟꯕ
ꯍꯌꯦꯡꯉꯩ ꯊꯕꯛ ꯊꯕꯛ ꯂꯣꯏꯁꯤꯜꯂꯛꯄ ꯇꯥꯏꯃꯤꯡꯗ ꯑꯩ ꯅꯪ ꯅꯪ ꯃꯅꯥꯛꯇ ꯆꯪꯉꯛꯀꯅꯤ ꯍꯌꯦꯡꯉ ꯑꯩ
ꯆꯉꯣ ꯆꯉꯣ ꯆꯉꯣ ꯆꯉꯣ ꯁꯤꯗ ꯆꯪꯉꯗꯤ ꯆꯥꯛ ꯉꯥꯛꯇ ꯉꯥꯏꯔꯦ ꯎꯝ
ꯄꯨꯡ ꯇꯔꯦꯠ ꯑꯗꯨꯋꯥꯏꯗ ꯆꯪꯉꯛꯀꯅꯤ
ꯄꯨꯡ ꯇꯔꯦꯦꯟ ꯑꯗꯨꯋꯥꯏꯗꯤ ꯊꯦꯡꯉꯦꯍꯦ ꯑꯩꯈꯣꯏꯗꯤ ꯑꯍꯤꯡꯗ ꯑꯃꯨꯛꯇ꯭ꯔꯗꯤ ꯊꯣꯛꯀꯗꯕꯅꯤ ꯅꯪ ꯉꯟꯅ ꯇꯨꯝꯒꯗꯗꯤ ꯌꯥꯗꯦ
ꯄꯨꯡ ꯇꯔꯦꯠꯗꯤ ꯃꯃꯔꯅꯤ
ꯉꯥꯏꯔꯤꯌꯦꯗ ꯃ
ꯃꯝꯕ ꯍꯥꯏꯗꯤ ꯅꯪ ꯄꯨꯡ ꯄꯨꯡ ꯀꯇ꯭ꯔꯦꯗ ꯆꯪꯒꯗꯤ ꯍꯔꯑꯕꯅꯤ ꯈꯂꯦꯅꯤ ꯑꯂꯣ ꯥ ꯄꯥꯝꯕꯤ ꯆꯝꯕ ꯃꯊꯛꯇ ꯀꯥꯔꯒ ꯀꯩꯅ ꯈꯣꯜ ꯂꯩꯗꯤ ꯉꯜꯂꯤꯉꯥꯏ
ꯑꯦ ꯃꯊꯛ ꯀꯥꯗ꯭ꯔꯁꯨ ꯌꯥꯏ ꯃꯊꯛ ꯀꯥꯗ꯭ꯔꯁꯨ ꯌꯥꯏ
ꯑꯗꯨ ꯑꯣꯏꯔꯁꯨ ꯍꯣꯔꯛꯑꯝꯕꯅꯤ ꯈꯟꯗꯣꯏꯅꯦ
ꯟ ꯃꯤꯅ ꯈꯟꯕꯤꯗ꯭ꯔꯒ ꯂꯣꯏꯔ ꯀꯩꯅꯣ
ꯉꯥꯜꯂꯤꯉꯩꯗ ꯂꯥꯛꯑꯣ ꯀꯩꯅꯣ
ꯎꯝ ꯉꯜꯂꯤꯉꯩꯗ ꯕꯣꯜ ꯁꯥꯟꯅꯔꯨꯕꯒꯤꯔꯣ
ꯍꯣꯏ ꯑꯁ ꯌꯥꯗꯦ ꯍꯥꯟ ꯁꯥꯟꯅꯔꯨꯕꯗꯣ ꯅꯨꯃꯤꯠ ꯍꯨꯝꯅꯤ ꯃꯔꯤꯅꯤꯃꯨꯛ ꯅꯥꯕꯅꯦꯦ ꯍꯣꯡꯕꯁꯦ
ꯑꯁ ꯑꯩꯁꯨ ꯉꯔꯥꯡ ꯕꯣꯜ ꯁꯥꯟꯅꯕ ꯌꯥꯎꯔꯨꯕ꯭ꯔꯥꯕꯨ ꯒ꯭ꯔꯤꯟ ꯆꯥꯔ ꯍꯜꯂꯛꯏꯅꯦ ꯑꯩꯗꯤ
ꯀꯒꯥꯔꯤ ꯀꯒꯥꯔꯤ ꯆꯥ
ꯈꯪꯗꯦ ꯅꯨꯄꯥ ꯑꯃꯅ ꯍꯣꯡ ꯃꯥꯒꯤ ꯁꯔꯨꯗꯨꯅ ꯑꯩꯉꯣꯟꯗ ꯐꯖꯅ ꯄꯤꯔꯛꯏꯍꯦ ꯑꯗꯩꯗꯤ ꯒ꯭ꯔꯤꯟ ꯆꯥꯔꯦ
ꯈꯣꯡꯂꯣ
ꯎꯝ ꯕꯣꯜꯅꯦꯅ ꯀꯥꯎꯕꯖꯥꯅꯤꯗ ꯃꯥꯗꯤ
ꯕꯣꯜ ꯕꯣꯜ ꯑꯣꯏꯅ ꯎꯔꯨꯖꯥꯠꯂꯥ ꯍꯥꯏꯕ ꯅꯈꯣꯡꯗꯣ
ꯕꯣꯜ ꯑꯣꯏꯅ ꯎꯔ ꯃꯥꯜꯂꯦꯅꯦ
ꯑꯗꯨ ꯐꯔꯛ ꯇꯥꯗ꯭ꯔꯣ
ꯉꯥꯛꯇꯪꯗꯤ ꯉꯥꯛꯇꯪꯗꯤ ꯈꯔ ꯅꯩꯔꯤ
ꯑ ꯕꯣꯔ ꯑꯣꯏꯅ ꯎꯔꯦ ꯃꯈꯣꯡꯗꯣ ꯑꯁ ꯕꯣꯜꯕꯨꯗꯤ ꯄꯨꯡ ꯕꯣꯜ ꯃꯇꯝ ꯇꯥꯗꯤ ꯇꯥꯔꯅꯤꯍꯦ ꯄꯨꯡ ꯅꯪ ꯌꯦꯡꯉꯣꯏꯗ
ꯋꯥꯂꯤꯗ ꯑꯩ ꯍꯤꯡꯉꯤꯅꯤ ꯌꯦꯡꯉꯅꯤ ꯑꯗꯨꯒ ꯇꯥꯏꯃꯤꯡꯗꯣ ꯌꯥꯅꯤ ꯍꯥꯏꯅ ꯈꯜꯂꯒ ꯇꯧꯔꯛꯏꯅꯦ
ꯄꯥꯟ ꯖꯄꯥꯟꯗ ꯁꯄꯣꯔꯠ ꯇꯧꯗꯤ ꯇꯧꯔꯦ ꯕ꯭ꯔꯥꯖꯤꯜꯅꯕꯨꯗꯤ ꯑꯦ ꯊꯣꯏꯗꯧ ꯃꯥꯜꯂꯦꯅꯦ
ꯎꯝ
ꯅꯠꯇ꯭ꯔꯣ ꯖꯄꯥꯟꯒꯤ ꯄ꯭ꯂꯦꯁꯁꯦ ꯑꯩꯒꯤ ꯌꯦꯡꯗ꯭ꯔꯤꯌꯦ
ꯖꯄꯥꯟ ꯖꯄꯥꯟꯅ ꯀꯥꯒꯅꯤ ꯍꯥꯏꯕꯒꯤ ꯋꯥꯈꯜꯗꯅꯦ ꯑꯩꯅ ꯍꯧꯖꯤꯛ ꯈꯜꯂꯤꯁꯦ
ꯑꯩꯗꯤ ꯋꯥꯔꯜ ꯀꯞꯁꯦ ꯀꯌꯥ ꯌꯦꯡꯒꯦꯗꯦ
ꯖꯄꯥꯟ ꯀꯥꯗꯕ ꯌꯥꯗꯦ
ꯖꯄꯥꯟ ꯖꯄꯥꯟ ꯀꯌꯥ ꯃꯃꯥꯡ ꯁꯥꯟꯅꯕꯗꯣ ꯀꯥꯕ꯭ꯔꯣ ꯉꯝꯈꯤꯕ꯭ꯔꯣ
ꯖꯄꯥꯟ ꯀꯥꯔꯛꯄꯩꯅꯤꯅꯦ ꯅꯪ ꯖꯄꯥꯟ ꯃꯃꯥꯡꯉꯩꯗ ꯗ꯭ꯔꯣ ꯆꯠꯄ ꯃꯥꯜꯂꯦ
ꯀꯅꯥꯒ꯭ꯔꯥꯅꯣ
ꯀꯅꯥ ꯀꯅꯥꯅꯣ ꯅ ꯅꯍꯥꯟ ꯁꯟꯅꯅꯕꯗꯨ ꯕꯣꯠꯁꯦ ꯄꯥꯟꯒ
ꯑꯁ ꯖꯄꯥꯟ ꯖꯄꯥꯟ ꯀꯦꯔꯛ ꯁꯥꯟꯅꯈ꯭ꯔꯒꯦꯅꯦ ꯑꯩ ꯌꯥꯝꯐꯥꯎ ꯌꯦꯡꯗ꯭ꯔꯤꯌꯦ
ꯑꯅꯤꯔꯛ ꯑꯍꯨꯝꯂꯛ ꯁꯨꯈ꯭ꯔꯦ ꯑꯍꯨꯝꯂꯛ ꯑꯍꯨꯝꯂꯛ ꯑꯅꯤꯔꯛ ꯑꯍꯨꯝꯂꯛ ꯁꯨꯈ꯭ꯔꯕꯅꯤꯅ
ꯉꯝꯕꯗꯤ ꯌꯥꯎꯈ꯭ꯔꯕ ꯑꯁꯤꯅꯤꯗ
ꯎꯝ ꯉꯝꯕꯒꯤꯅꯤꯅꯦ ꯀꯥꯔꯛꯏꯁꯦ ꯉ ꯅꯠꯇ꯭ꯔꯗꯤ ꯀꯃꯥꯏꯅ ꯀꯥꯗꯣꯏꯅꯣꯅꯦꯍ
ꯑꯣ ꯑꯗꯨ ꯀꯖꯥ ꯑꯩꯗꯤ ꯈꯪꯗꯦꯅꯦ ꯁꯤꯗꯤ ꯌꯦꯡ ꯇꯥꯔꯦ
ꯏꯁꯇ꯭ꯔꯦꯇꯦꯖꯤꯁꯤꯗꯤ ꯌꯥꯝ ꯂꯩꯕꯅꯦꯍꯦ ꯌꯥꯝ ꯅꯩꯕꯅꯦ ꯖꯄꯥꯟꯁꯦ
ꯃꯁꯤ ꯌꯦꯡꯕ ꯇꯥꯔꯦ ꯅꯝꯐꯥꯎ ꯌꯦꯡꯗ꯭ꯔꯤꯕꯔꯤꯕꯣ
ꯅꯣꯏ ꯃꯅꯥꯛꯇꯅꯦ ꯅꯨꯡꯉꯥꯏꯕ꯭ꯔꯣ
ꯅꯦ ꯂ ꯑꯩꯒꯤꯗꯤ ꯅꯨꯡꯉꯥꯏꯇꯦ ꯏꯃꯥꯟꯅꯕ ꯃꯣꯏ ꯐꯥꯏꯚ ꯖꯤ ꯐꯪ ꯐꯣꯟ ꯖꯤꯑꯣ ꯄꯥꯏꯕꯅꯤꯅ ꯑꯗꯨꯝ ꯅꯨꯡꯉꯥꯏ ꯉꯥꯏ ꯁꯝꯃ ꯌꯦꯏ ꯋꯥꯏ ꯐꯥꯏ ꯑꯩꯈꯣꯏꯗꯤ ꯐꯥꯏ
ꯋꯥꯏ
ꯑꯩꯈꯣꯏꯗꯤ ꯐꯥꯏꯚ ꯐꯣꯟꯒꯁꯦ ꯐꯣꯟ ꯑꯇꯥꯡ ꯑꯃꯒ ꯂꯩ ꯉꯝꯗꯣꯏꯅꯤ ꯐꯥꯏꯚ ꯖꯤ ꯐꯣꯟꯒ ꯂꯩ ꯄꯥꯏꯕ ꯉꯝꯗꯣꯏꯅꯤ ꯐꯣꯔ ꯖꯤꯅꯦꯅ ꯅꯦꯠꯋꯥꯛꯁꯦ ꯌꯥꯝ ꯅꯨꯡꯉꯥꯏꯇꯦꯕ ꯑꯗꯨꯅ ꯅꯦꯉ ꯅꯨꯡꯉꯥꯏꯔꯁꯨꯅꯦ ꯀꯩꯅꯣ ꯇꯧꯋꯦ ꯅꯦꯠꯁꯦ ꯌꯥꯝ ꯊꯨ ꯊꯨ ꯂꯣꯏꯌꯦꯦꯕ ꯑꯂꯦꯠꯇ
ꯐꯥꯏꯚ ꯖꯤ ꯑꯣꯏꯔꯁꯨ ꯐꯥꯏꯚ ꯖꯤ ꯑꯣꯏꯔꯁꯨ ꯎꯄꯥꯏ ꯂꯩꯇꯦ ꯑꯩꯈꯣꯏꯁꯨ ꯗꯇꯥ ꯕꯨꯁꯇꯔꯅꯤ ꯍꯥꯞꯄꯤꯁꯦ
ꯑꯦ ꯊ ꯀꯩꯅꯣꯝꯒꯤ ꯍꯥꯞꯄ ꯌꯥꯗ꯭ꯔꯣ ꯆꯍꯨꯝ ꯌꯥꯡꯈꯩꯒꯤ ꯍꯥꯞꯄꯗꯤ ꯑꯟꯂꯤꯃꯤꯇꯦꯠ ꯑꯣꯏꯗꯏꯅꯦ
ꯑꯗꯨꯃꯥꯏꯅ ꯑꯣꯏꯕꯅꯦ ꯑꯗꯨꯕꯨ ꯑꯩꯒꯤꯁꯦ ꯔꯤꯆꯥꯔꯖꯁꯦ ꯑꯩꯅ ꯍꯥꯞꯇꯦꯕ ꯀꯝꯄꯅꯤꯅ ꯍꯥꯞꯄꯛꯄꯗꯣ ꯑꯗꯨꯏꯗꯤ ꯑꯟꯂꯤꯃꯤꯇꯦꯠ ꯀꯌꯥ ꯍꯥꯞꯄꯤꯔꯛꯇꯦꯕ
ꯑꯣ ꯅꯪ ꯔꯁꯦ ꯄꯨꯔꯛꯅꯤꯅꯦ ꯐ꯭ꯔꯤꯅꯤꯅꯕꯨꯗꯤꯀꯣ
ꯀꯣꯜ ꯀꯩꯀꯥꯒꯤꯗꯤ ꯐ꯭ꯔꯤ ꯅꯦꯠꯁꯨ ꯋꯥꯟ ꯄꯣꯏꯟ ꯐꯥꯏꯕꯀꯤ ꯑꯣꯏꯅ ꯄꯤꯔꯛꯄ
ꯎꯝ
ꯑꯟ ꯂꯤꯃꯤꯇꯦꯠ ꯑꯣꯏꯅ ꯄꯤꯔꯛꯇꯕ
ꯑꯣ ꯋꯥꯟ ꯄꯣꯏꯟꯠ ꯐꯥꯏꯚ ꯑꯣꯏꯕꯀꯣ ꯑꯁ ꯕꯣꯏ ꯌꯦꯡꯕꯗꯤ ꯍꯩꯁꯇꯤꯗ ꯂꯥꯛꯑꯗꯤ ꯀꯩꯅꯣ ꯇꯧꯋꯤꯗ ꯋꯥꯟ ꯖꯤꯕꯤꯒꯁꯦ ꯀꯩꯁꯨ ꯅꯠꯇꯦꯗ
ꯌꯥꯝ ꯊꯨ ꯊꯨꯅꯅꯦ ꯐꯥꯔꯁ ꯍꯥꯞꯇ ꯐꯥꯔ꯭ꯁ ꯍꯥꯞꯇ ꯂꯣꯏꯈꯤꯅꯦ
ꯑꯩꯁꯨ ꯅꯍꯃꯨꯛ ꯃꯇꯦꯛꯦꯛꯇ ꯌꯦꯡꯉꯨ ꯎꯝ
ꯊꯦꯡꯅ ꯌꯦꯡꯕꯅꯦꯕ ꯖꯤ ꯐꯥꯏꯚꯇꯤ ꯌꯦꯡꯕꯅꯦꯕ ꯑꯩꯗꯤ
ꯎꯝ ꯑꯩꯁꯤꯗꯤ ꯑꯩꯈꯣꯏꯅꯣ ꯁꯦꯡꯅ ꯌꯦꯡꯅꯁꯨ ꯅꯨꯡꯉꯥꯏꯇꯦ
ꯎꯝ
ꯑꯗꯨꯅ ꯑꯩ ꯁꯤꯗ ꯌꯦꯡꯉꯁꯤ ꯀ ꯑꯩꯗꯤ ꯌꯦꯡꯗꯦꯗ ꯃꯃꯥꯡ ꯉꯔꯥꯡꯅꯣ ꯑꯥꯔꯖꯦꯟꯇꯤꯅꯥ ꯁꯥꯟꯅꯕꯗꯕ ꯑꯗꯨꯗꯤ ꯃꯇꯦꯛ ꯈꯔ ꯌꯦꯡꯉꯤ ꯑꯗꯨꯗ ꯌꯦꯡꯕꯕꯨꯅꯦ ꯆ ꯔ ꯆꯔ ꯍꯈꯤꯕ ꯋꯥꯅꯤꯗ
ꯑꯔꯖꯦꯟꯇꯤꯅꯥꯒꯤ ꯄꯦꯔꯁꯨ ꯌꯦꯡ ꯑꯦ ꯌꯦꯡꯉꯦꯒ ꯇꯨꯝꯊꯔꯨꯔꯦ ꯇꯨꯝꯊꯔꯨꯔꯒ ꯃꯀꯞ ꯊꯣꯛꯑꯒ ꯑꯃꯨꯛ ꯃꯦꯀꯞ ꯊꯣꯛꯑꯦ ꯃꯦꯀꯞ ꯊꯣꯛꯂꯄ ꯂꯣꯏꯔꯒ ꯑꯃꯨꯛ ꯌꯦꯡꯉꯅ ꯒꯣꯜ ꯑꯅꯤ ꯆꯟ ꯂꯩꯔꯝꯃꯦ
ꯑꯗꯨ ꯑꯩ ꯈꯪꯍꯧꯋꯦꯕ ꯒꯣꯜ ꯒꯣꯜ ꯑꯅꯤ ꯁꯦꯝꯕꯗ ꯑꯩ ꯈꯪꯍꯧꯋꯤ ꯑ ꯃꯦꯁꯤꯤꯟ ꯍꯦ ꯍꯗ
ꯈꯪꯍꯧꯗ꯭ꯔꯦ ꯒꯣꯜ ꯑꯅꯤ ꯆꯝꯕꯗ ꯑꯩꯗꯤ ꯀꯪꯍꯧꯗ꯭ꯔꯦ ꯑꯗꯣ ꯃꯦꯀꯞ ꯊꯣꯛꯑꯦ ꯑꯗꯣ ꯌꯦꯡꯉꯦ ꯑꯃꯨꯛ ꯃꯈꯥ ꯇꯥꯅ ꯌꯦꯡꯉꯀꯥꯟꯗ ꯃꯦꯁꯤꯅ ꯑꯃꯨꯛ ꯐ꯭ꯔꯤ ꯀꯤꯛꯇ ꯑꯃꯨꯛ ꯆꯟꯕꯤꯈ꯭ꯔꯦ ꯃꯗꯨꯗꯒꯤꯗꯤ ꯑꯩꯅ ꯄꯦꯟꯕꯁꯤꯗꯤꯕ
ꯐꯖꯅ ꯆꯪꯈꯤꯕ ꯋꯥ ꯍꯥꯏꯅꯤꯗꯀꯣ ꯂꯤꯜꯂꯒ
ꯅꯩꯌꯦꯅꯦꯩꯅ ꯄꯤꯄꯔꯗꯣ ꯍꯩꯇꯕ ꯃꯣꯏꯗꯣ
ꯪ ꯍꯥꯏ
ꯃꯣꯏ ꯀꯤꯄꯔꯗꯨꯣ ꯈꯔ ꯍꯩꯗꯤ ꯍꯩꯔꯝꯒꯅꯤ ꯑꯗꯨ ꯁꯤꯡꯕ ꯈꯔ ꯋꯥꯠꯄ ꯍꯥꯏꯇꯥꯔꯦ
ꯕꯣꯜꯗꯨ ꯕꯣꯜ ꯀꯥꯎꯔꯛꯄꯗꯁꯨ ꯃꯤꯒꯨꯝ ꯃꯃꯥꯡꯗ ꯂꯦꯞꯄꯒ ꯂꯥꯛꯄꯗꯁꯨ ꯐꯥꯕ ꯍꯥꯏꯁꯤꯗꯕꯨꯗꯣꯒꯤ ꯂꯨꯕꯅꯦ ꯑꯩꯗꯤ ꯂꯥꯛꯀꯅꯤ
ꯕꯣꯜ ꯂꯥꯛꯄꯥꯗꯣ ꯎꯗꯕꯅꯦ ꯊꯨꯏꯗꯧ
ꯑꯗꯨꯒꯤꯅꯦ ꯎ ꯎꯗꯕꯩꯅꯦꯕ ꯎꯗꯕꯩꯒꯤꯀꯣ ꯐꯥꯕ ꯉꯝꯗꯕꯩ ꯋꯥꯅꯦꯕ ꯎꯔꯗꯤ ꯗꯤ ꯑꯗꯨꯝ ꯐꯥꯅꯦꯕ ꯑꯗꯨꯅ ꯀꯤꯄꯔꯒꯁꯦ ꯃꯃꯥꯡꯗ ꯂꯣꯏ ꯕ꯭ꯂꯣꯛ ꯂꯣꯏ ꯂꯦꯞꯄꯒ ꯂꯩꯕꯗꯣ ꯑꯗꯨ ꯎꯗ꯭ꯔꯕꯅꯤꯅ ꯕꯣꯜ
ꯃꯣꯏ ꯄꯥꯔꯇꯤ ꯑꯍꯨꯝ ꯂꯦꯞꯄꯗꯣ
ꯃꯥꯅꯦ ꯑꯗꯨꯒꯤ ꯎꯗꯕꯒꯤꯅꯦꯕ
ꯕꯣꯜꯗꯨ ꯎꯍꯟꯗꯅꯕ ꯂꯦꯞꯄꯅꯦꯕ ꯑꯗꯣ
ꯃꯥꯅꯦ ꯑꯗꯨꯗꯤ ꯀꯤꯄꯔꯂꯩ ꯍꯥꯏꯕ ꯋꯥꯅꯦ ꯕꯣꯜꯗꯣ ꯎꯗꯅ ꯑꯗꯨꯝ ꯈꯨꯗꯛꯇ ꯂꯥꯛꯑꯗꯤ ꯐꯥꯕ ꯉꯝꯗꯕꯅꯦꯕ ꯍꯗꯣ
ꯃꯅꯦ ꯎꯝ ꯂꯥꯛꯏꯕ ꯕꯣꯜꯗꯨꯒꯤ ꯏꯁꯄꯤꯠ ꯇꯨꯁꯨ ꯌꯥꯝ ꯌꯥꯡꯅ ꯂꯥꯛꯄꯅꯦ ꯑꯗꯨꯒꯤꯗꯨꯁꯨ ꯀꯤꯂꯣꯃꯤꯇꯔ ꯑꯣ ꯇꯨ ꯍꯟꯗ꯭ꯔꯦꯗ ꯀꯤꯂꯣꯃꯤꯇꯔ ꯄꯔ ꯁꯀꯋꯥꯔꯒꯤ ꯇꯥꯏꯞꯇ ꯏꯁꯄꯤꯠꯇ ꯂꯥꯛꯄꯅꯦ ꯑꯗꯨꯏꯗ ꯅꯩꯕꯅꯦ
ꯑꯗꯨꯃꯥꯏꯅ ꯂꯥꯛꯎ ꯑꯗꯨꯃꯥꯏꯅ ꯂꯥꯛꯄ ꯕꯨ ꯀꯅꯥ ꯐꯥ ꯉꯝꯗꯣꯏꯅꯣ ꯀꯅꯥꯥꯏ ꯀꯅꯥ ꯎꯣ
ꯉꯝꯃꯣꯏ ꯉꯝꯃꯣꯏ ꯃꯤ ꯀꯅꯥꯝꯇ ꯐꯥꯕ ꯉꯝꯃꯣꯏ ꯑꯩꯈꯣꯏ ꯑꯩꯒꯨꯝꯕ ꯈꯛꯇꯪꯅ ꯉꯝꯃꯅꯤ
ꯃꯤꯁꯨ ꯐꯥꯕ ꯉꯝꯗꯅꯕꯒꯤ ꯀꯩꯅꯣꯅꯤ ꯀꯥꯎꯔꯛꯄꯅꯦꯕ